ꯍꯜꯂꯣ
ꯇꯥꯕꯤꯔꯤꯕ꯭ꯔꯣ
ꯇꯥꯏꯅ
ꯀꯩꯗꯧꯔꯤꯒꯦ ꯏꯕꯦꯝꯃ
ꯇꯥꯏ ꯑꯁ ꯐꯝꯃꯤꯌꯦ
ꯀꯔꯤ ꯀꯔꯤ ꯃꯊꯦꯜ ꯆꯥꯔꯒꯦ ꯉꯁꯤꯒꯤꯗꯤ ꯀꯩꯅꯣ ꯄꯪꯅꯣꯛꯇ ꯅꯣꯛꯏꯁꯤꯅ ꯉꯁꯤꯗꯤ ꯉꯁꯤꯗꯤ ꯑꯍꯥꯎꯕ ꯆꯥꯏꯌꯦ ꯑꯩꯈꯣꯏ ꯌꯦꯟꯁꯥꯡ ꯌꯦꯟꯁꯥꯡ ꯑꯅꯧ ꯀꯔꯤꯕ
ꯑꯗꯣ ꯀꯔꯤꯔꯥ ꯍꯥꯏꯕꯅꯦ
ꯕꯣꯠꯇꯣ ꯇꯨꯔꯕꯣꯠ ꯑꯅꯧꯕ ꯆꯝꯐꯨꯠ ꯆꯥꯏꯌꯦ ꯑꯗꯨꯒ ꯑꯥꯂꯨ ꯏꯔꯣꯟꯕ ꯑꯗꯨꯒ ꯀꯪꯂꯥꯌꯦꯟ ꯑꯗꯨꯒ ꯀꯪ ꯏꯃꯥꯅ ꯄꯨꯔꯛꯄ ꯊꯕꯛ ꯆꯠꯄꯗ ꯑꯗꯨꯒ ꯀꯪꯂꯥ ꯌꯦꯟꯗꯣ
ꯑꯦ
ꯍꯦꯛꯂꯛꯄꯗꯣ ꯍꯦꯛꯂꯛꯄꯗꯣ ꯀꯩꯅꯣꯗ ꯐꯨꯞꯑꯒ ꯆꯥꯈ꯭ꯔꯦ ꯂꯧꯔꯒ ꯆꯥꯈ꯭ꯔꯦ ꯑꯁ ꯀꯪꯂꯥ ꯌꯦꯟ ꯈꯪꯗ꯭ꯔꯣ ꯀꯪꯂꯥ ꯌꯦꯟ ꯍꯥꯏꯕꯗꯤ ꯀꯩꯅꯣꯗꯣ ꯄꯥꯝꯕꯤ ꯑꯀꯪꯕꯗ ꯑꯗ ꯍꯧꯕꯗꯣ ꯑꯉꯧꯕꯗꯣ ꯈꯪꯗ꯭ꯔꯣ ꯃꯆꯥ ꯃꯆꯥ
ꯈꯪꯒ꯭ꯔꯦ ꯈꯪꯒ꯭ꯔꯦ ꯈꯪꯒ꯭ꯔꯦ ꯍꯥꯎꯌꯦꯅ
ꯎꯝ ꯑꯗꯨ ꯆꯥꯏ ꯍꯣꯏ ꯌꯥꯝ ꯍꯥꯎꯋꯦ ꯑꯩꯈꯣꯏꯒꯤꯗꯤ ꯉꯁꯤꯗꯤ ꯑꯍꯥꯎꯕ ꯆꯥꯏ ꯍꯥꯏꯔꯤ ꯑꯩꯅ ꯍꯧꯖꯤꯛ
ꯐꯩ ꯅ ꯑꯩꯈꯣꯏꯗꯤ ꯑꯂꯨ ꯈꯛꯇ ꯑꯦ ꯑꯥꯝ ꯌꯦꯔꯨꯝ ꯌꯥꯎꯋꯦ ꯌꯦꯔꯨꯝ ꯑꯃꯗꯣ ꯍꯥꯐ ꯍꯥꯐ ꯑꯦ ꯇꯪꯈꯥꯏ ꯇꯪꯈꯥꯏ ꯆꯥꯏ ꯇꯪꯈꯥꯏ ꯇꯪꯈꯥꯏ ꯌꯦꯔꯨꯝꯒ ꯑꯂꯨꯗꯣ ꯑꯅꯤ ꯈꯛꯇꯅꯦ
ꯎꯝ
ꯑꯅꯤ ꯍꯥꯏꯔꯒ ꯇꯥꯗꯕ꯭ꯔꯣ
ꯇꯥꯏꯌꯦꯕ ꯇꯥꯏꯌꯦ ꯇꯥꯏꯌꯦ ꯇꯥꯗꯕ꯭ꯔꯣꯕ
ꯇꯥꯌꯦꯕ ꯍꯌꯦꯡꯗ ꯆꯣ ꯀ
ꯍꯌꯦꯡꯗꯤ ꯊꯕꯛ ꯆꯠꯀꯗ꯭ꯔꯣ ꯂꯩꯒꯗ꯭ꯔꯣ
ꯂꯩꯒꯅꯤ ꯊꯕꯛꯁ ꯂꯣꯏꯦ ꯊꯕꯛꯁꯨ ꯂꯩꯇꯦ ꯂꯥꯏꯔꯤꯛ ꯄꯥꯒꯗꯅꯦ ꯇꯥꯏꯍꯦ ꯂꯩꯒꯅꯤꯕ
ꯅꯪ ꯊꯕꯛ ꯆꯠꯀꯗ꯭ꯔꯥ ꯌꯨꯝꯗ ꯂꯩꯒꯗ꯭ꯔꯥ ꯍꯥꯏꯕꯅꯦ
ꯂꯩꯒꯅꯤ ꯍꯥꯏꯔꯒ
ꯑꯣ ꯍꯣ ꯍꯣ ꯐꯔꯦ ꯐꯔꯦ ꯐꯔꯦ ꯑꯍꯟ ꯑꯣꯏꯁꯜꯂꯛꯄꯒꯤꯗ ꯅꯥꯀꯣꯟꯁꯦ ꯈꯔ ꯂꯥꯞ ꯅꯇꯥꯥꯕꯒꯨꯝ ꯇꯧꯕ ꯑꯗꯨꯒꯤꯅꯤꯅꯦ
ꯍꯥꯏ ꯅꯀꯣꯟ ꯅ ꯅꯀꯣꯟ ꯀꯔꯤꯔ
ꯅꯥꯀꯣꯡꯅ ꯅꯥꯀꯣꯟ ꯍꯥꯏꯕꯅꯦꯍꯦꯛ
ꯀꯣꯟ ꯍꯥꯏꯕ꯭ꯔꯅꯦ
ꯎꯝ
ꯑꯣ ꯍꯣ ꯅꯣꯏ ꯀ꯭ꯔꯤ ꯇꯧꯕ꯭ꯔꯥ ꯍꯧꯖꯤꯛ
ꯍꯧꯖꯤꯛ ꯑꯁ ꯇꯨꯝꯒꯦ ꯇꯧꯔꯦ ꯑꯩꯗꯤ ꯇꯨꯝꯗ꯭ꯔꯤꯗ ꯑꯩꯗꯤ ꯋꯥꯛꯀꯤꯡ ꯆꯠꯂꯦ ꯑꯗꯨ ꯆꯠꯊꯣꯛ ꯆꯠꯁꯤꯟ ꯇꯧꯔꯤ ꯑꯩꯗꯤ ꯑꯗꯣ ꯑꯇꯩꯁꯤꯡꯗꯤ ꯐꯃꯨꯡꯗ ꯂꯣꯏ ꯆꯪꯈ꯭ꯔꯦ ꯆꯪꯅꯈ꯭ꯔꯦ
ꯅꯥꯅꯥꯔ ꯑꯇꯩꯁꯤꯡ ꯍꯥꯏꯕꯗꯤ ꯑꯣ ꯃꯤ ꯑꯃꯈꯛꯇ ꯅꯠꯇ
ꯄꯄꯩꯁꯤꯡ ꯍꯥꯏꯕꯗꯤ ꯑꯉꯥꯡꯁꯤꯡꯅꯦ ꯀꯩꯅꯣ
ꯑꯣ ꯑꯉꯥꯡ
ꯃꯤ ꯑꯇꯣꯞꯄ ꯌꯥꯝ ꯂꯥꯛꯄꯒ ꯇꯥꯏꯞꯄ ꯍꯍꯣꯏ ꯂꯩꯌꯦ ꯑꯉꯥꯡꯁꯤꯡ
ꯑꯩꯒꯤ ꯑꯁꯤ
ꯈꯥꯗ
ꯊꯤ ꯐꯥꯏꯐꯝꯗ ꯆꯠꯂꯒ ꯂꯩꯕꯅꯦ ꯊꯤ ꯐꯥꯏꯐꯝꯒꯤ ꯃꯅꯨꯡꯗꯀꯣ ꯑꯗꯨꯝ ꯆꯠꯄ ꯅꯦ
ꯑꯣ
ꯃꯄꯥꯟꯗ ꯊꯣꯛꯑꯗꯤ ꯎꯝ ꯃꯈꯣꯟ ꯇꯥꯕꯒꯤ ꯃꯅꯨꯡꯗ ꯁꯤꯗ ꯂꯨꯝꯝ ꯆꯠꯄꯅꯦꯌꯦ
ꯅꯪꯒꯤ ꯀꯩꯅꯣ ꯄꯔꯤꯈꯥ ꯇꯧꯕꯗꯣ ꯅꯨꯡꯉꯥꯏ ꯍꯥꯏꯕ꯭ꯔꯣ ꯅꯨꯡꯉꯥꯏꯕ꯭ꯔꯣ
ꯑꯥꯎ ꯑꯁ ꯎ꯭ꯔꯦꯀꯦꯜꯗꯤ ꯃꯣꯏꯁꯨ ꯍꯩꯇꯕꯅꯤꯅꯀꯣ ꯑꯗꯨꯝ ꯑꯩꯈꯣꯏꯕꯨ ꯌꯦꯡꯈ꯭ꯔꯣ ꯌꯦꯡꯈ꯭ꯔꯣ ꯍꯥꯏꯔꯒ ꯑꯗꯨꯝ ꯏꯌꯦꯕ ꯑꯗꯨꯒ ꯃꯣꯏ ꯆꯦꯛ ꯇꯧꯅꯤꯡꯉꯥꯏ ꯂꯥꯛꯑꯗꯤ ꯎꯝ ꯌꯦꯡꯍꯟꯗꯕ ꯑꯗꯣ ꯁꯤ ꯕꯤ ꯇꯤꯒꯤꯗꯤ ꯎꯝ
ꯑꯣ
ꯁꯤꯚꯤ ꯇꯤꯒꯗꯨꯗꯤ
ꯋꯥꯠꯂꯤꯕ꯭ꯔꯣ ꯑꯃꯗꯣ ꯇꯔꯦꯛ
ꯑꯩꯅ ꯁꯤꯛꯁꯇꯤꯟ ꯇꯥꯕ ꯑꯦ ꯇꯗꯣ ꯎ ꯍꯣꯏ ꯍꯣꯏ ꯍꯣꯏ
ꯇꯔꯥꯇꯔꯨꯛ ꯍꯅꯦ ꯑꯁ ꯍꯌꯦꯡꯗꯤ ꯑꯩꯈꯣꯏꯗꯤ ꯑꯁ ꯅꯣꯡ ꯁꯤꯅꯅꯦ ꯀꯔꯤꯁꯨ ꯇꯧꯕ ꯌꯥꯗ꯭ꯔꯦ
ꯅꯣꯡ ꯇꯥꯕ꯭ꯔꯅꯦ ꯍꯧꯖꯤꯛꯁꯨ
ꯊꯕꯛꯁꯨ ꯌꯥꯝ ꯐꯔꯛꯇ ꯑꯃꯨꯛ ꯈꯖꯤꯛ ꯈꯖꯤꯛ ꯇꯥꯕ ꯃꯥꯜꯂꯦ
ꯑꯩꯈꯣꯏꯗꯗꯤ ꯑꯣ ꯑꯩꯈꯣꯏꯁꯨ ꯉꯁꯤꯗꯣ ꯅꯣꯡꯗꯣ
ꯑꯦ ꯑꯗꯨꯝꯅꯦ
ꯃꯃꯦ
ꯅꯣꯏ ꯅꯣꯏꯗꯗꯤ ꯇꯥꯗ꯭ꯔꯣ ꯅꯣꯡ ꯇꯥꯗ꯭ꯔꯣ ꯅꯣꯏꯗ
ꯈꯔ ꯈꯔ ꯈꯔ ꯈꯔ ꯈꯔ ꯈꯔ ꯇꯥꯏ ꯍꯥꯏꯔꯒ
ꯍ ꯍꯣꯏ
ꯇꯥꯕ꯭ꯔꯣ ꯍꯜꯂꯣ ꯍꯜꯂꯣ
ꯇꯥꯏ ꯍꯥꯏꯕꯅꯦ
ꯑꯣ ꯑꯩꯗꯤ ꯀꯩꯅꯣꯁꯦ ꯐꯠꯇꯕ ꯃꯥꯜꯂꯦ
ꯑꯗꫭ ꯅꯣꯏꯗ ꯅꯣꯡ ꯇꯥꯗꯕ꯭ꯔꯥ ꯍꯧꯖꯤꯛ
ꯍꯧꯖꯤꯛꯇꯤ ꯇꯥꯗꯦ
ꯎꯝ
ꯎꯝ
ꯎꯣ
ꯑ ꯍꯧꯖꯤꯛ ꯍꯧꯖꯤꯛ ꯅꯨꯡꯁꯥ ꯍꯥꯏꯕ꯭ꯔꯥ
ꯉꯁꯤ ꯍꯥꯏꯕꯅꯦ ꯉꯁꯤ ꯅꯨꯡꯁꯥ ꯊꯣꯛꯄ꯭ꯔꯥ ꯍꯥꯏꯕꯅꯦ ꯀꯔꯤꯅꯣ ꯉꯁꯤ ꯍꯥꯏꯔꯒ ꯉꯁꯥꯏ ꯅꯨꯡꯊꯤꯟꯗ ꯍꯥꯏꯕꯅꯦ
ꯀꯔꯤ ꯍꯥꯏꯕ
ꯉꯁꯥꯏ ꯅꯨꯡꯊꯤꯟꯗꯣ ꯅꯨꯡꯁꯥꯇ ꯊꯣꯛ ꯊꯣꯛꯄ꯭ꯔ ꯏ
ꯅꯣꯡꯁꯥ ꯊꯣꯛꯇꯦ ꯍꯥꯏꯕ ꯑꯗꯨꯝ ꯃꯝꯔꯒ ꯂꯩꯕ ꯀꯔꯤꯅꯣ ꯍꯥꯏꯕꯗ ꯀꯔꯤ
ꯉꯁꯤ
ꯉꯁꯤꯗꫭ ꯅꯣꯡ ꯅꯣꯡ ꯁꯨ ꯇꯥꯗꯦ ꯎꯝ ꯅꯣꯡꯁꯥꯁꯨ ꯊꯣꯛꯇꯦ ꯍꯥꯏꯕ ꯀꯔꯒꯤꯅꯣ
ꯐꯣꯔꯦ ꯅꯣꯡ ꯃꯪꯉꯦ ꯍꯥꯏꯔ ꯅꯣꯡ ꯃꯪꯕ ꯑꯣꯏꯔꯝꯅꯤ ꯑꯁ ꯅꯪꯒꯤꯗꯣ ꯀꯔꯤꯅꯣ ꯅꯪꯒꯤ ꯀꯥꯗ ꯆꯪꯗ꯭ꯔꯣ ꯅꯪꯗꯤ ꯅꯪꯒꯤ ꯀꯥꯗꯣ ꯊꯣꯡ ꯊꯤꯡꯉꯨꯅ ꯀꯔꯤꯒꯤ ꯃꯄꯥꯟꯗ ꯆꯠꯇꯄ꯭ꯔꯣ
ꯑꯗꯨꯗꯁꯨ ꯃꯤ ꯐꯣꯟ ꯋꯥꯔꯤ ꯁꯥꯟꯅꯩꯕ
ꯑꯣ ꯑꯣ ꯑꯗꯨꯒꯤꯔ ꯑꯁ ꯅꯣꯡꯁꯤꯅꯅꯦ ꯅꯥꯄꯤꯁꯤꯡꯁꯨ ꯌꯥꯝ ꯊꯨꯅ ꯍꯧꯋꯦ ꯑꯗꯨꯒꯤ ꯑꯗꯨ ꯑꯗꯨ ꯇꯧ ꯇꯥꯕ꯭ꯔꯣ ꯅꯥꯄꯤ ꯌꯥꯝ ꯍꯧꯋꯦꯡ ꯅꯣꯡ ꯇꯥꯕꯒꯤ ꯑꯗꯨꯒꯤ ꯅꯪ ꯋꯥꯏꯐꯥꯏ ꯁꯤꯖꯤꯟꯅꯕ꯭ꯔꯥꯅꯦ
ꯑꯥꯎ
ꯑꯣ ꯑꯣ
ꯌꯥꯗꯕ꯭ꯔꯥ
ꯌꯥꯏꯗ ꯑꯩꯅ ꯍꯥꯏꯕꯗꯤ ꯆꯨꯝꯅ ꯁꯨꯝ ꯋꯥꯏꯐꯥꯏ ꯁꯤꯖꯤꯟꯅꯕ꯭ꯔꯥ ꯍꯥꯏꯕꯅꯦ
ꯍꯧꯖꯤꯛ ꯈꯛꯇ ꯄꯥꯏꯕꯅꯦ ꯃꯤꯒꯤ ꯑꯩꯒꯤꯗꯣ ꯌꯥꯗ꯭ꯔꯕ ꯑꯗꯨꯒꯤ
ꯑꯣ ꯑꯣ ꯑꯗꯨꯒꯤ ꯑꯣꯏꯔꯝꯒꯅꯤ ꯑꯣ ꯑꯗꯨ ꯑꯣꯏꯔꯝꯅꯦ ꯍꯧꯖꯤꯛ ꯈꯔ ꯁꯦꯡꯉꯦ
ꯑꯣ ꯑꯗꯨꯒꯤ ꯃꯤꯉꯣꯟꯗ ꯅꯤꯕꯅꯦꯗ
ꯑꯗꯨ ꯑꯁ ꯊꯕꯛ ꯌꯥꯝꯃꯟꯗꯅ ꯂꯣꯏꯔꯦꯍꯦ ꯌꯨꯝ ꯌꯨꯝꯗ ꯑꯃ ꯍꯦꯛ ꯂꯣꯏꯔꯦ ꯑꯃ ꯑꯃꯨꯛ ꯂꯩꯔꯦ ꯅꯞ ꯄꯤꯁꯤꯡꯁꯨ ꯀꯌꯥꯃꯨꯛ ꯍꯧꯕ꯭ꯔꯥ ꯈꯪꯗꯦ ꯅꯣꯡ ꯇꯥꯕꯅ ꯌꯥꯝ ꯊꯨꯅ ꯍꯧꯋꯦ
ꯅꯪ ꯀꯗꯥꯏꯗ ꯂꯩꯔꯒ ꯐꯣꯟ ꯇꯧꯕ꯭ꯔꯥ
ꯏꯁ ꯀꯩꯗꯧꯔꯒꯦ ꯑꯩꯗꯤ ꯃꯄꯥꯟꯗꯁꯨ ꯑꯃꯨꯛ ꯊꯣꯛꯑꯦ ꯀꯥ ꯃꯅꯨꯡꯗ ꯑꯃꯨꯛ ꯆꯪ ꯇꯧꯔ ꯂꯩꯌꯦ ꯃꯄꯥꯟ ꯑꯃꯨꯛ ꯊꯣꯛꯑꯦ ꯃꯅꯨꯡ ꯑꯃꯨꯛ ꯆꯪꯉꯦ ꯑꯗꯨꯝ ꯂꯩꯕꯅꯤꯗ ꯑꯩꯗꯤ
ꯑꯍꯤ ꯍꯍ ꯅꯣꯛꯅꯤꯡꯉꯦꯗ ꯑꯍ ꯍ ꯍ ꯍ ꯍꯍ ꯅꯣꯛꯄꯗꯤ ꯌꯥꯕ꯭ꯔꯥ ꯑꯁꯤꯗ
ꯅꯣꯛ ꯑꯣꯅꯥ ꯑꯁ ꯀꯔꯤꯅꯣꯍꯦ ꯅꯪꯁꯨ ꯑꯗꯨ ꯑꯗꯨꯒꯨꯝꯕ ꯀꯔꯤꯔꯥ ꯅꯣꯛꯑꯣ ꯅꯣꯛꯑꯣ ꯅꯣꯛ ꯅꯦꯛꯉꯒ ꯅꯣꯛꯑꯦ ꯀꯔꯤ ꯀꯔꯤ ꯒ꯭ꯌꯥꯟ ꯇꯥꯗꯍꯦ ꯅꯪꯁꯨ ꯑꯗꯨ ꯅꯪ ꯍꯌꯦꯡ ꯌꯨꯝꯗ ꯂꯩꯒꯅꯤꯀꯣ ꯑꯗꯨꯗꯤ ꯑꯩ ꯊꯕꯛ ꯑꯃ ꯄꯤꯔꯛꯀꯦ ꯅꯪꯉꯣꯟꯗ
ꯍꯣꯏꯅꯦ ꯀꯔꯤ ꯊꯕꯛꯅꯣ ꯈꯪ
ꯈꯪꯗꯦ ꯑꯌꯨꯛꯇ ꯍꯧꯒꯠꯂꯒ ꯑꯩ ꯍꯥꯏꯔꯛꯀꯦ ꯑꯗꯨ ꯅꯣꯏ ꯃꯅꯥꯛꯀꯤ ꯑꯁ ꯀꯩꯅꯣꯗꯣ ꯏꯁꯤꯡ ꯆꯥꯎꯕ꯭ꯔꯥ ꯀꯃꯥꯏꯅ ꯇꯧꯕ꯭ꯔꯥ ꯅꯣꯏ ꯃꯅꯥꯛꯀꯤꯗꯣ
ꯇꯥꯏꯌꯦ
ꯑꯩꯈꫭꯏꯒꯤ ꯃꯅꯥꯛꯇ ꯏꯁꯤꯡ ꯆꯥꯕ꯭ꯔꯥ ꯍꯪꯉꯒ ꯈꯨꯃꯛꯇꯦ
ꯆꯥꯎꯗ ꯍꯥꯏꯔ ꯀꯔꯤꯅꫭ ꯆꯥꯎꯗꯦꯕ ꯂꯧꯁꯤꯟꯕ ꯉꯝꯗꯕ ꯆꯥꯎꯗꯦ ꯍꯥꯏꯔꯒ ꯅꯣꯏ ꯏꯁꯤꯡ ꯆꯥꯎꯕ꯭ꯔꯥꯅꯦ ꯇꯥꯕ꯭ꯔꯣ ꯍꯜꯂꯣ ꯍꯜꯂꯣ ꯇꯥꯗ꯭ꯔꯦ ꯇꯥꯗꯕ꯭ꯔꯣ ꯍꯜꯂꯣ ꯂꯧꯁꯤꯟꯕ ꯉꯝꯗꯕ ꯇꯥꯕ꯭ꯔꯣ ꯑꯣ ꯍꯜꯂꯣ